ꯍꯜꯂꯣ ꯇꯥꯔꯕꯣ ꯍꯜꯂꯣ ꯇꯥꯕ꯭ꯔꯣ ꯇꯥꯕꯣ
ꯇꯥꯔꯦ ꯇꯥꯔꯦ
ꯎꯝ
ꯇꯥꯕ꯭ꯔꯣ
ꯐꯠ ꯇꯥꯔꯦ ꯇꯥꯥꯏꯌꯦ ꯐꯠ ꯇꯥꯏꯌꯦ ꯇꯥꯏꯌꯦ
ꯀꯔꯤ ꯍꯤꯟꯖꯥꯡ ꯆꯥꯔꯒꯦ ꯑ ꯇꯥꯏꯌꯦ
ꯑꯣ ꯍꯣ ꯑꯩꯈꯣꯏꯗꯣ ꯁꯧꯒ꯭ꯔꯤ ꯊꯣꯡꯉꯦ ꯑꯗꯨꯒ ꯀꯥꯡꯒꯧ ꯑꯝ ꯇꯧꯔ ꯆꯥꯔꯦ
ꯎꯝ
ꯅꯪ ꯀꯩ ꯍꯤꯟꯖꯥꯡ ꯆꯥꯔꯒꯦ
ꯁꯧꯒ꯭ꯔꯤ ꯏꯃꯥꯟ ꯆꯞ ꯃꯥꯟꯅꯩ ꯑꯩꯈꯣꯏꯅ ꯕꯣꯔꯤ ꯀꯩ ꯀꯩ ꯀꯥꯡꯉꯧ ꯀꯩꯀꯩ ꯇꯧꯔ ꯆꯥꯏ
ꯑꯣ ꯍꯥꯎꯋꯤꯗ ꯁꯧꯒ꯭ꯔꯤꯅ ꯍꯦꯟꯅ ꯁꯥꯒ ꯁꯥꯕꯖꯤꯗ
ꯑꯗꯨꯅꯤ ꯍꯥꯎꯋꯤ
ꯑꯩꯗꯨ ꯁꯣꯝꯗ ꯑꯉꯥꯡ ꯑꯝ ꯋꯥꯔꯤ ꯁꯥꯟꯅ ꯂꯩꯔꯕ ꯑꯗꯨ ꯃꯥꯏꯗꯤ ꯅꯨꯡꯉꯥꯏꯇ꯭ꯔꯕ ꯑꯩꯅ ꯃꯥꯥꯏꯁꯤ ꯂꯣꯏꯁꯟꯕꯤꯒꯦꯅ ꯑꯩꯅ
ꯀꯩꯗꯧꯔꯝꯃꯤꯅꯣ ꯍꯧꯖꯤꯛꯄꯣ
ꯀꯨꯏꯗꯦ ꯑꯩ ꯉꯁꯥꯏ ꯃꯦꯁꯦꯁ ꯊꯥꯔꯛꯄꯗꯣ
ꯎꯝ ꯍꯣꯏ
ꯁꯨꯝ ꯂꯩꯔꯝꯕꯅꯤꯗ
ꯐꯖꯅ ꯇꯥꯗꯕ꯭ꯔꯥ
ꯃꯦꯁꯦꯁ ꯊꯥꯔꯛꯄꯠ ꯑꯗꯨꯗꯨꯗ
ꯍꯜꯂꯣ
ꯑꯩꯖꯨ ꯀꯨꯏꯗ꯭ꯔꯤ ꯕ ꯍꯜꯂꯛꯄ ꯊꯥꯡꯃꯩ ꯕꯟꯗꯒꯤ ꯏꯃꯥꯟꯅꯕꯩꯗ ꯆꯥꯛ ꯆꯥꯔꯛꯑꯦ ꯇꯥꯗꯕ꯭ꯔꯥ ꯑꯩ ꯉꯥꯡ
ꯃꯔꯛꯇꯨꯗ ꯑꯃꯨꯃꯨꯛ ꯇꯠ ꯇꯠꯄ ꯑꯗꯨꯗꯨꯒꯤ
ꯍꯨꯖꯤꯛ ꯇꯠꯂꯤꯕꯣ
ꯍꯨꯖꯤꯛꯇꯤ ꯇꯠꯇ꯭ꯔꯕ ꯃꯥꯜꯂꯦ
ꯎꯝ
ꯐꯤ ꯁꯥꯕ ꯍꯧꯔꯕꯣ
ꯑꯥ
ꯎꯝ ꯀꯨꯏꯅ ꯁꯨꯝ ꯐꯝꯖꯟꯕꯗꯣ ꯋꯥꯗ꯭ꯔꯣ
ꯑꯁ ꯌꯥꯝ ꯀꯨꯏꯅ ꯐꯝꯕ ꯅꯠꯇꯦꯗ ꯉꯥꯏꯍꯥꯛ ꯁꯨꯝ ꯀꯩꯅꯣ ꯇꯧꯕꯋꯥꯅꯤ ꯁꯨꯝ ꯐꯝꯈ꯭ꯔꯕꯅꯤꯅ ꯍꯩꯅꯔꯦ ꯑꯗꯨꯕꯨꯗꯤ
ꯑꯣ
ꯑꯩꯅ ꯁꯨꯝ ꯀꯣꯗꯣ ꯑꯩꯅ ꯁꯨꯝ ꯁꯥꯟꯅ ꯊꯣꯛꯑꯒ ꯁꯨꯝ ꯀꯩꯅꯣ ꯇꯧꯕ ꯂꯣꯏꯁꯟꯗ꯭ꯔꯗꯤ ꯁꯨꯝ ꯅꯨꯡꯉꯥꯏꯇ꯭ꯔꯦ ꯑꯩꯁꯨ ꯉꯍꯥꯛꯇꯪ ꯁꯨꯝ ꯐꯤ ꯉꯥꯏꯍꯛ ꯁꯥꯕ ꯑꯣꯏꯅ ꯁꯨꯝ ꯇꯧꯈꯤꯒꯦꯅ
ꯎꯝ ꯍ
ꯕꯣꯜꯗꯤ ꯌꯦꯡꯗ꯭ꯔꯕꯣ
ꯕꯣꯜꯁꯦ ꯈꯪꯗꯦꯅꯤ
ꯉꯁꯤꯗꯤ ꯖꯄꯥꯟꯒ ꯀꯩ ꯀꯩꯒꯅꯣꯝ ꯂꯩꯔꯤꯒ ꯍꯥꯏꯗꯥꯏꯅꯦ
ꯕ꯭ꯔꯥꯖꯤꯜꯒ ꯂꯩꯕꯅꯦ
ꯕ꯭ꯔꯥꯖꯤꯜꯑꯣ
ꯎꯁꯤ ꯀ ꯌꯦꯡ ꯄꯥꯛ ꯌꯦꯡꯗꯦ ꯑꯌꯨꯛꯁꯦ ꯉꯟꯅꯁꯨ ꯍꯧꯒꯠꯄꯅꯤꯅ ꯉꯝꯗꯕ ꯇꯨꯝꯁꯤꯠꯁꯦ ꯐꯥꯗ꯭ꯔꯗꯤ ꯑꯦ ꯁꯣꯝ ꯅꯀꯥꯟꯗ ꯍꯩꯉꯣ ꯀꯥꯁ ꯑꯃꯨꯛ ꯆꯠ ꯑꯗꯥꯒꯤ ꯅꯨꯡꯗꯥꯡ ꯑꯃꯨꯛ ꯇꯨꯏꯁꯟ ꯆꯠ ꯇꯧꯕꯒꯤ ꯎ